ꯍꯜꯂꯣ ꯆꯅꯝꯆꯥ ꯃ ꯀꯣꯟꯗꯤ ꯇ ꯍꯥꯏꯅꯦ ꯔꯔ ꯍꯜꯂꯣ ꯇꯥꯏꯌꯦ ꯇꯥꯏꯌꯦ ꯇꯥꯔꯕꯣ ꯍꯥꯎ ꯇꯥꯕ꯭ꯔꯣ ꯁꯥꯥꯗ꯭ꯔꯣ ꯇꯥꯏꯌꯦꯦ ꯇꯥꯏꯌꯦ ꯇꯥꯏꯌꯦ ꯇꯥꯏꯌꯦ
ꯑ
ꯍꯜꯂꯣ ꯍꯜꯂꯣ
ꯊꯗꯤ
ꯎꯝ
ꯑꯩꯔ
ꯑꯩꯅꯗꯤ ꯇꯥꯔꯦ ꯚꯥꯏ
ꯀꯦ
ꯑ ꯇꯥꯗ꯭ꯔꯕꯣ
ꯎ
ꯦꯁꯤ
ꯇ
ꯐ
ꯖꯤꯔꯣ ꯑꯍꯨꯝ ꯁꯨꯔꯦ ꯑꯩ ꯑꯩ ꯒꯤꯗꯤ ꯆ ꯏꯟꯇꯔꯅꯦꯠ ꯌꯥꯗꯕꯒꯤ ꯐꯣꯟ ꯇꯧꯕꯗ ꯖꯦꯔꯣ ꯆꯠꯈꯤꯕ ꯌꯥꯎꯋꯦꯕ ꯑꯗꯨ ꯈꯪꯗꯦ ꯑꯩ ꯇꯨ ꯐꯣꯔꯇꯤ ꯈꯛ ꯆꯪꯉꯛꯏꯗꯨ
ꯎꯝ ꯑꯗꯨꯅ ꯑꯣꯏꯔꯪꯒꯅꯤ ꯏꯟꯠꯔꯅꯦꯠ ꯌꯥꯗꯕꯒꯤ ꯀꯣ ꯑꯩꯁꯨ ꯀꯩꯅꯣ ꯈꯛ ꯇꯧꯋꯦꯕ
ꯑꯩ ꯁꯋꯥꯔꯤ ꯁꯥ ꯑꯗꯨꯅꯤ ꯑꯇꯦ ꯑꯩ
ꯇꯥꯗ꯭ꯔꯕꯣꯅꯥ
ꯇꯥꯔꯦꯠ
ꯇꯕꯣꯖꯥ
ꯑ ꯇꯥꯏ
ꯑꯥ ꯀꯃꯥꯏ ꯂꯩ ꯅꯪꯉꯣꯟꯗ ꯍꯧꯖꯤꯛꯇ ꯕꯤꯖꯤꯗꯪ ꯂꯩꯕꯗꯣ ꯀꯩꯝ ꯇꯧꯕ ꯅꯠꯇꯦꯕ ꯑꯗꯨ ꯃꯊꯟꯇ ꯀꯩꯅꯣ ꯂꯣꯏꯔꯒ ꯅꯉꯣꯟꯗ ꯕꯤꯖꯤ ꯕꯤꯖꯤ ꯂꯩꯌꯦꯅ ꯇꯧꯋꯦ ꯑꯗꯨꯀꯥꯟꯗ ꯉꯥꯏꯍꯥꯛ ꯂꯩꯔꯀꯥꯟꯗ ꯀꯩꯅꯣ ꯅꯪ ꯇꯥꯛꯁ ꯀꯝ ꯄ꯭ꯔꯤ ꯇꯦꯠ ꯊꯥꯔꯛꯄꯅꯤ ꯏ ꯀꯥꯕꯁꯤꯗꯤ
ꯑꯩ ꯑꯗꯨꯋꯥꯏ ꯇꯧꯔ ꯃꯌꯥꯝ ꯃꯥꯡꯒꯔ꯭ꯦ ꯍꯥꯏꯕ ꯑꯩꯖꯨ
ꯃꯣꯏꯁꯦ ꯀꯩꯅꯣꯅꯦ ꯑꯟꯂꯤꯃꯤꯇꯦꯠ ꯑꯣꯏꯗꯣꯏꯔꯣ ꯁꯤꯁꯨ
ꯑꯗꯨ ꯊꯥꯇꯤꯕꯨ ꯈ
ꯑꯗꯣ ꯃꯣꯏꯗꯤ ꯊꯥꯔꯇꯤ ꯍꯥꯏꯁꯦ ꯅꯪꯒꯤ ꯀꯣꯜ ꯗꯨ ꯌꯦꯡꯉ ꯑꯗꯣ ꯃꯤꯗꯣ ꯃꯁꯤꯡ ꯁꯤꯜꯂ ꯇꯧꯗꯩ ꯑꯣꯏꯖꯥꯠꯂꯥ
ꯃꯤ ꯃꯉꯥ ꯑꯃꯅ ꯅꯨꯄꯤ ꯃꯤ ꯃꯉꯥ ꯐꯧꯗꯤ ꯁꯤꯜꯂꯨ ꯍꯥꯏꯕꯅꯦ
ꯉꯥ
ꯑꯗ ꯑꯩ ꯃꯥ
ꯑ ꯙ꯭ꯌꯥꯟꯗ ꯗꯨ ꯃꯥꯡꯉꯁ ꯁꯥꯏ ꯍꯪꯉꯛꯄꯅꯤꯅꯦ ꯑꯩꯅ ꯒ꯭ꯔꯨꯞꯇ ꯑꯃ ꯚꯦꯂꯤꯗꯦꯁꯟꯒꯤ ꯊꯥꯒꯠꯂ ꯍꯥꯞꯄꯛꯑꯣꯅ ꯍꯥꯏꯒꯤꯝꯅꯦꯕ ꯅꯪꯕꯦꯂꯤꯗꯦꯁꯟ ꯇꯧꯕ꯭ꯔꯣ ꯑꯗꯨꯁꯨ ꯍꯥꯞꯄꯠꯂꯨꯀꯥꯟ ꯄꯩꯁꯥꯁꯨ ꯑꯗꯨꯁꯨ ꯆꯪꯗꯦ ꯃꯤꯗꯤ ꯄꯩꯁꯥ ꯂꯣꯏ ꯥꯁꯤꯡ ꯂꯤꯁꯤꯡ ꯃꯔꯤ ꯆꯪꯅꯕ ꯌꯥꯎꯋꯦ ꯍꯥꯏꯅꯦ
ꯐꯣꯟ ꯀꯣꯟ ꯒꯤꯖꯦ
ꯑꯥ
ꯑꯁꯤ ꯂꯣꯏꯁꯤꯒ ꯍꯥꯞꯄ ꯍꯥꯏꯕ ꯍꯥꯏ
ꯍꯣꯏ ꯑꯗꯨꯅꯦ ꯍꯥꯏꯁꯦ
ꯑꯩ ꯂꯣꯏꯗ꯭ꯔꯤ ꯐꯣꯟꯀꯣꯜ
ꯑꯁ ꯄ꯭ꯔꯦꯝ ꯄ꯭ꯔꯦꯝꯅ ꯍꯥꯏꯔꯛꯗꯨꯁꯨ ꯀꯩꯅꯣ ꯇꯧꯕꯩꯅꯦ ꯃꯥꯏꯗꯨꯁꯨ ꯑ ꯃꯥꯅ ꯇꯧꯕꯅꯤꯅ ꯃꯥꯏ ꯃꯈꯥ ꯇꯧꯕꯅꯤꯅꯕꯀꯣ
ꯎꯝ
ꯃꯥꯏꯁꯨ ꯐꯖꯗ꯭ꯔꯗꯤ ꯌꯥꯗꯕ
ꯎꯝ ꯎ ꯄꯔꯦꯝ ꯍꯥꯌꯖꯦ ꯀꯅꯥꯅꯣ ꯑꯗꯨꯝ
ꯑꯗꯨ ꯀꯩꯅꯣ ꯑꯣꯏꯔꯒꯅꯤ ꯃꯣꯏ ꯀꯣꯑꯣꯗꯤꯅꯦꯇꯔꯒꯨꯝꯕ ꯅꯠꯇ꯭ꯔꯒꯅ ꯃꯥ ꯃꯅꯤꯄꯨꯔꯒꯤꯗ ꯍꯥꯏꯔꯒꯅ ꯃꯣꯏꯅ ꯈꯔ ꯄꯥꯎ ꯐꯥꯎꯅ ꯑꯣꯏꯡꯒꯅꯤ
ꯎꯝ
ꯈꯪꯒꯦꯟ
ꯑꯩ ꯅꯍꯥꯟ ꯀꯩꯅꯣꯒꯤ ꯐꯣꯟ ꯀꯣꯟꯅꯤ ꯑꯃ ꯍꯥ ꯄꯤꯔꯛꯑꯣꯅ ꯒꯔꯨꯞꯇ ꯃꯤꯁꯦꯁ ꯊꯥꯕꯅꯦꯕꯀꯣ
ꯑꯥ
ꯃꯥ ꯗꯥꯏꯔꯦꯛ ꯑꯣꯏꯅ ꯗꯥꯏꯔꯦꯛ ꯑꯣꯏꯅ ꯄꯥꯔꯁ ꯊꯥꯔꯛꯏꯦꯡꯗꯣꯏꯕ